ꯍꯜꯂꯣ ꯀꯩꯗꯧꯔꯦ ꯅꯣꯛꯂꯛꯏꯗꯨ ꯅꯣꯛꯂꯛꯏꯗꯨꯟ ꯀꯩꯗꯧ
ꯀꯩꯝ ꯇꯧꯗꯦ ꯁꯨꯝ ꯅꯣꯛꯅꯤꯡꯂꯛꯄ
ꯀꯩꯒꯤꯅꯣ ꯍꯥꯏꯖ‌ꯦ ꯀꯩꯗꯧꯔꯒꯦ
ꯀꯩꯩꯝ ꯇꯧꯗꯦ
ꯀꯩꯗꯧꯔꯝꯃꯤꯅꯣ ꯍꯧꯖꯤꯛꯄꯨ ꯑꯩ ꯀꯩꯝ ꯇꯧꯗꯦ ꯑꯩꯖꯨ ꯁꯨꯝ ꯂꯩꯔꯤ
ꯎꯝ ꯑꯩꯁꯨ ꯇꯤꯡꯊꯣꯛꯏ
ꯎꯝ ꯆꯞ ꯃꯥꯥꯟꯅꯩ ꯀꯩ ꯏꯟꯖꯥꯡ ꯆꯥꯔꯒꯦ
ꯑꯩ ꯀꯔꯤ ꯏꯟꯖꯥꯡꯅꯣ ꯑꯩ ꯁꯧꯒ꯭ꯔꯤ ꯊꯣꯡꯕ ꯆꯥꯏ ꯉꯁꯤ
ꯍꯥꯎꯕ꯭ꯔ‌ꯣ
ꯍꯥꯎꯇ‌ꯦꯗ ꯍꯤꯡꯅꯕ ꯄꯥꯏ ꯎꯄꯥꯏ ꯂꯩꯇꯕꯒꯤ ꯆꯥꯔꯤꯝ
ꯍꯥꯎꯅꯕ ꯊꯣꯡꯎ ꯌꯥꯗ꯭ꯔ‌ꯣ
ꯏꯁ ꯁꯧꯒ꯭ꯔꯤꯕꯨ ꯍꯥꯎꯅꯕ ꯊꯣꯡꯉꯁꯨ ꯀꯌꯥꯝ ꯍꯥꯎꯗ‌ꯣꯔꯤꯒꯦ
ꯅꯠꯇꯦ ꯑ ꯉꯄꯥꯏꯒ ꯇꯧꯔ ꯍꯥꯞꯄ ꯊꯣꯡꯉꯗꯤ ꯍꯥꯎꯏ
ꯎꯝ ꯉꯄꯥꯏꯒ ꯑꯥ ꯗꯤꯃꯥꯄꯨꯔ ꯂꯩꯍꯧꯔꯦ ꯉꯄꯥꯏꯒꯗꯤ
ꯗꯤꯃꯥꯄꯨꯔꯗꯨ ꯅꯪ ꯀꯧꯒꯗꯕꯅꯦ ꯂꯥꯛꯑꯣꯅ ꯅꯪꯅ
ꯀꯧꯒꯗꯕꯁꯨ ꯑ ꯀꯣꯛꯇꯥꯡꯗꯣ ꯆꯪꯉꯤꯅꯦꯍꯦ ꯑꯗꯨꯅ ꯍꯦꯟꯅꯕꯨ ꯇꯥꯡꯖꯈ꯭ꯔꯦ
ꯆꯨꯝꯃꯤ ꯆꯨꯝꯃꯤ ꯆꯨꯝꯃꯤ ꯀ‌ꯣꯛꯇꯥꯡꯅ ꯃꯔꯨꯅꯤ
ꯃꯥꯅꯤ ꯑꯗꯨꯅ ꯃꯔꯨꯅꯤ
ꯀꯅꯥꯟ ꯊꯣꯡꯒꯦ ꯏꯟꯖꯥꯡꯗ‌ꯦ
ꯍꯤꯟꯖꯥꯡꯁꯦ ꯀꯨꯛꯅ ꯊꯣꯡꯉꯦ
ꯑꯦ ꯅꯪꯗꯤ
ꯑꯩ ꯊꯣꯡꯗꯦ
ꯀꯩꯒꯤꯅꯣ ꯍꯥꯏꯖ‌ꯦ ꯈꯣꯏꯁꯇꯦꯜ ꯂꯩ
ꯑꯩꯖ‌ꯦ ꯑ ꯑꯧ
ꯑꯣ ꯑꯩ ꯅꯪ ꯌꯨꯝ ꯂꯩ ꯃꯥꯜꯂꯨꯔ
ꯌꯨꯝꯗꯤ ꯌꯨꯝꯗꯅꯦꯕꯀꯣ
ꯑꯦ ꯌꯨꯝꯗꯤ ꯌꯨꯝꯗꯅꯦꯕ‌ꯣ
ꯑꯧ ꯌꯨꯝꯗꯤ ꯌꯨꯝꯗꯅꯦꯕ ꯑꯗꯣ ꯍꯣꯁꯇꯦꯜ ꯂꯩꯕ
ꯑꯥ ꯐꯔꯦ ꯐꯔꯦ ꯀꯩꯅ‌ꫭꯝꯅꯤ ꯅꯪꯒꯤꯁ‌ꯦ
ꯀꯥꯂꯦꯟꯁꯤꯕꯨ ꯀꯃꯥꯏ ꯀꯃꯥꯏ ꯂꯦꯟꯅꯔꯤꯒꯦ
ꯀꯥꯂꯦꯟꯁꯦ ꯑꯗꯨꯝ ꯄꯪꯂꯩꯗ ꯂꯩꯔ‌ꯦ ꯍꯥꯏꯗꯨꯅꯤꯗ ꯁꯥꯕꯅꯤ ꯂꯩꯐꯝ ꯆꯥꯐꯝ ꯈꯪꯗꯦ ꯑꯗꯨꯝ ꯂꯦꯜꯂꯤ ꯀꯥꯏꯗ ꯄꯥꯏꯗꯣꯏꯅꯣ ꯀꯥꯏꯗ ꯄꯥꯏꯗꯣꯏꯅꯣ ꯍꯧꯖꯤꯛꯄꯨ
ꯃꯊꯛꯇ ꯀꯣꯏ ꯄꯥꯏ ꯄꯥꯏꯔꯒ ꯎꯔꯨꯝꯗ ꯑꯃꯨꯛ ꯇꯣꯡ
ꯄꯥꯏꯒꯦ ꯇꯧꯕꯅꯦꯕ ꯄꯥꯏꯒꯦ ꯇꯧꯕꯅꯦꯕꯀꯣ ꯑꯩꯁꯦ ꯑꯗꯨ ꯃꯁꯥ ꯌꯥꯎꯔꯝꯗꯕ ꯌꯥꯎꯔꯝꯕꯗꯤ ꯄꯥꯏꯒꯦꯅ ꯈꯟꯕꯅꯦꯕ ꯌꯥꯎꯔꯝꯗ ꯋꯥꯅꯤ ꯄꯥꯏꯒꯦ ꯇꯧꯔꯀꯥꯟ ꯄꯥꯏꯔꯝꯗꯥꯏꯗ
ꯍꯣꯏ ꯑꯩ ꯁꯥꯕꯤꯒꯦ ꯑꯩ ꯁꯥꯕꯤꯒꯦ ꯃꯁꯥ ꯁꯥ ꯑꯁ ꯁꯥꯕꯗꯤ ꯌꯥꯝ ꯂꯥꯏꯕꯅꯤꯅꯦꯍꯦ
ꯁꯥꯔꯛꯑꯣ ꯂꯧꯕ ꯂꯥꯛꯀꯦ ꯑꯗꯨꯒ ꯄꯥꯏꯊꯔꯒꯦ
ꯑ ꯄꯥꯏꯌꯣ ꯄꯥꯏꯌꯣ ꯃꯅꯤꯡꯇꯝꯅ ꯄꯥꯏꯖꯅꯕ ꯑꯩ ꯁꯦꯝꯕꯤꯒꯦ ꯀꯔꯤꯝ ꯋꯥꯔꯨꯅꯨ ꯃꯗꯨꯒꯤꯗꯃꯛꯇ
ꯑꯁꯁꯨ ꯋꯥꯗꯦꯗ ꯅꯪ ꯂꯩꯕꯨ ꯁꯦꯝꯃꯛꯑꯣ ꯎꯝ
ꯑꯩ ꯋꯥꯏꯅꯦꯍꯦ ꯁꯥꯕꯁꯤꯗ ꯃꯤꯑꯣꯏꯕ ꯑꯩꯈꯣꯏꯁꯦ ꯍꯤꯡꯕꯗ ꯋꯥꯔꯦꯅꯦꯍꯦ
ꯏꯪꯕꯗ ꯋꯥꯔꯦ ꯋꯥꯔꯦ ꯃꯥꯅꯦ ꯃꯥꯅꯤ ꯆꯨꯃ‌ꯦ ꯀꯂ‌ꯦꯟꯖ‌ꯦ ꯄꯨꯔꯥ ꯀꯩꯏꯅꯣꯝꯃꯤꯀꯣ ꯄꯨꯔ ꯐꯠꯈꯤꯗ꯭ꯔꯕꯅꯤ ꯄꯨꯔꯥ ꯐꯠꯇꯕ ꯊꯕꯛꯅꯤ ꯀꯥꯂꯦꯟꯁꯦ ꯏꯊꯝꯊꯥꯅ ꯐꯩ ꯐꯩ ꯐꯩ ꯏꯝꯊꯝꯊꯥꯅ ꯐꯩ ꯑꯃꯣꯝꯗ ꯍꯥꯏꯔꯒꯗꯤ ꯃꯥꯅꯦ
ꯀꯥꯂꯦꯟꯗꯤ ꯃꯩ ꯃꯩ ꯐꯦꯟ ꯃꯈꯥꯗ ꯂꯩꯔꯦ ꯑꯃꯨꯛ ꯂꯣꯛ ꯊꯨꯡꯒꯨꯝ ꯇꯧ
ꯎꯝ
ꯐ‌ꯦꯟ ꯑꯃꯨꯛ ꯃꯨꯠꯊꯠꯂꯛꯦ ꯍꯨꯃꯥꯡ ꯑꯃꯨꯛ ꯀꯥꯡꯒꯨꯝ ꯇꯧ ꯏꯃꯥꯏ ꯄꯥꯝꯕꯩ ꯑꯝꯇ ꯂꯩꯖꯗ꯭ꯔꯕ ꯀꯥꯂꯦꯟꯅꯤ
ꯕꯤꯔꯌꯥꯅꯤꯗꯨꯅ ꯇꯧꯔꯤꯁꯦ
ꯕꯤꯔꯅꯤ
ꯀꯅꯥꯅꯕꯨ ꯁꯥꯔꯛꯄ ꯀꯂ‌ꯦꯅꯣ ꯈꯪꯗꯦ
ꯏꯁꯣꯗ ꯏꯁꯣꯗ
ꯒꯣꯠꯇ ꯍꯪꯉꯣ ꯒꯣꯠꯇ ꯎꯝ ꯏꯁꯣꯔꯁꯦ ꯐꯠꯇꯕꯖꯥꯠꯅꯤꯀꯣ ꯏꯁꯣꯔꯁꯦ ꯃꯔꯣꯟꯁꯦ ꯃꯣꯏ ꯃꯁꯦꯟꯗꯤ ꯊꯣꯛꯅꯕ ꯃꯥꯜꯂꯦ ꯑꯩꯈꯣꯏꯗ ꯊꯣꯛꯇꯕ
ꯈꯥꯡꯕꯗ ꯋꯥꯔꯦꯅꯦ ꯍꯣꯏ ꯏꯪꯒꯤꯠꯇ ꯇꯧꯕꯅꯦꯕ ꯃꯣꯏꯅ
ꯃꯣꯏ ꯃꯁꯦꯟꯗꯤ ꯈꯪꯅꯕꯅꯦ ꯍꯦꯛꯇ
ꯑꯥꯎ
ꯑꯗꯨꯅꯤꯅ‌ꯦ ꯂꯨꯔꯤꯁꯤ ꯑꯩꯈꯣꯏꯁꯨ ꯈꯪꯉꯗꯤ ꯐꯗꯧꯕ
ꯌꯥꯝ ꯁꯥꯏ ꯌꯥꯝ ꯁꯥꯏ ꯉꯁꯤ ꯈꯔ ꯏꯪꯒꯨꯝ ꯇꯧꯋꯦ ꯉꯔꯥꯡꯗꯤ ꯏꯃꯥꯏ
ꯑꯣ ꯉꯁꯤꯗꯤ ꯈꯔ ꯀꯩꯅꯣ ꯇꯧꯋꯦ ꯅꯨꯡꯁꯥꯁꯦ ꯈꯔ ꯁꯥꯗꯦ ꯈꯔ ꯏꯪꯉꯤ ꯉꯔꯥꯡꯁꯨ ꯁꯥꯔꯒ ꯅꯣꯡ ꯍꯥꯏꯐꯦꯠꯁꯨ ꯇꯥꯔꯝꯃꯦ ꯉꯔꯥꯡꯁꯨ ꯅꯨꯡꯁꯤꯠ ꯈꯔ ꯁꯤꯠꯂꯝꯃꯦ ꯃꯥꯟꯅꯩꯗ ꯑꯗꯨꯝ ꯉꯁꯤꯅ ꯈꯔ ꯐꯩ
ꯅꯣꯡꯒ ꯇꯥꯕ꯭ꯔꯣ ꯅꯣꯏꯗ
ꯇꯥꯏꯌꯦ ꯉꯔꯥꯡ ꯅꯣꯡ ꯈꯔ
ꯏꯁ ꯑꯩꯈꯣꯏꯗꯗꯤ ꯍꯨꯃꯥꯡ ꯅꯣꯡ ꯑꯣꯏꯅ ꯇꯥꯏ
ꯅꯨꯡꯁꯤꯠꯒ ꯁꯤꯠꯇꯅ ꯉꯥꯏꯍꯥꯛ ꯇꯧꯔꯝꯃꯦ ꯅꯣꯡꯖꯨ ꯉꯥꯏꯍꯥꯛ ꯇꯥꯔꯝꯃꯤ
ꯅꯣꯡꯁꯤꯁꯨ ꯃꯤꯆꯪ ꯃꯈꯥꯏ ꯅꯥꯏꯕꯖꯥꯠꯅꯤꯅꯦ
ꯃꯥꯅꯤ ꯃꯥꯅꯤ ꯂꯥꯏ ꯐꯠꯇꯦ ꯂꯥꯏ ꯐꯠꯇꯦ
ꯍꯣꯏ ꯁꯤꯗꯗꯤ ꯂꯣꯏꯔꯦ
ꯂꯥꯏꯗꯨꯅ ꯀꯩꯅꯣ ꯂꯥꯏ ꯐꯠꯇ꯭ꯔꯕꯅꯤꯅ ꯃꯤꯁꯨ ꯐꯠꯇꯗꯅ ꯍꯧꯖꯤꯛ ꯇꯧꯅꯔꯤꯕ ꯃꯌꯥꯝꯁꯤꯅꯤ ꯀꯩꯅꯣ
ꯃꯥꯅꯤ
ꯑꯗꯨꯅꯤ ꯑꯐꯕ ꯂꯥꯏ ꯍꯦꯛ ꯃꯀꯣꯛ ꯃꯣꯏꯅ ꯐꯠꯇ꯭ꯔꯕꯅꯤꯅ ꯃꯣꯏꯅ ꯐꯠꯇꯦ ꯑꯗꯨꯅꯤ ꯎꯄꯥꯏ ꯂꯩꯇꯦ ꯑꯩꯈꯣꯏꯁꯨ
ꯂꯩꯇꯦ ꯎꯄꯥꯏ ꯁꯨꯡꯂꯩ ꯂꯩꯇꯦ ꯀꯥꯂꯦꯟꯒꯤ ꯅꯨꯡꯁꯥꯁꯤꯗꯤ
ꯆꯥꯛ ꯆꯥꯔꯁꯨ ꯍꯨꯃꯥꯡ ꯇꯥꯏ ꯇꯨꯝꯃꯁꯨ ꯍꯨꯃꯥꯡ ꯇꯥꯏ ꯏꯁ
ꯅꯪꯁꯤ ꯑꯍꯟ ꯌꯥꯝ ꯑꯣꯏꯔꯝꯗꯧ ꯃꯥꯜꯂꯤꯕꯣ
ꯑꯩꯔꯣ ꯑꯩꯒꯤ ꯈꯣꯟꯖꯦꯜꯁꯦ ꯎꯝ ꯑꯍꯟꯒꯤ ꯈꯣꯟꯖꯦꯜ ꯌꯥꯝ ꯃꯥꯥꯟꯂꯦ ꯍꯥꯏꯌꯦꯕꯀꯣ ꯑꯩꯅ ꯑꯉꯥꯡ ꯃꯥꯟꯅꯕꯅꯗꯤ ꯀꯟꯅ ꯍꯣꯠꯅꯖꯕꯅꯦꯕ
ꯑꯍꯟꯗ ꯃꯥꯜꯂꯦ
ꯑꯍꯟꯅꯤꯍꯦ ꯑꯍꯟꯅꯤꯍꯦ
ꯃꯧ ꯃꯧ ꯃꯥꯜꯂꯦ
ꯍꯦ ꯃꯧꯗꯤ ꯅꯠꯇꯦꯍꯦ ꯑꯗꯨꯗꯤ ꯍꯥꯏꯒꯅꯨ
ꯅꯠꯇꯦꯕ ꯃꯈꯣꯟꯗꯨ ꯃꯈꯣꯟꯗꯨ ꯃꯥꯜꯂꯦ ꯍꯥꯏꯕ ꯌꯥꯝꯅ
ꯑꯝ
ꯑꯗꯨꯏꯅꯦ ꯍꯥꯏꯁꯦ
ꯃꯥꯟꯕꯩ ꯃꯥꯟꯕ ꯑꯣꯏꯊꯣꯛꯈ꯭ꯔꯁꯤꯔꯥ ꯈꯪꯗꯦ ꯃꯤ ꯑꯍꯟ ꯈꯣꯟꯖꯦꯜ ꯌꯥꯝ ꯃꯥꯂꯦ ꯑꯍꯥꯟ ꯈꯣꯟꯖꯦꯜ ꯌꯥꯝ ꯃꯥꯜꯂꯦ ꯍꯥꯏꯌꯦꯕ ꯑꯥ ꯈꯣꯟꯖꯦꯜꯁꯤꯁꯨ ꯑꯍꯟꯒꯤ ꯈꯣꯟꯖꯦꯜ ꯑꯉꯥꯡꯒꯤ ꯈꯣꯟꯖꯦꯜ ꯂꯩꯕ꯭ꯔꯥ ꯈꯜꯂꯦꯕꯀꯣ ꯑꯩꯁꯦ
ꯂꯩꯕꯩꯅꯤ ꯀꯩꯅꯣ ꯍꯥꯏꯁꯦ ꯃꯤꯅ ꯂꯩꯇ꯭ꯔꯒꯕꯨ ꯍꯥꯏꯒꯗ꯭ꯔꯣ
ꯆꯍꯤ ꯀꯌꯥꯒꯤ ꯈꯣꯟꯖꯦꯜꯗꯤ ꯃꯥꯜꯂꯤ ꯑꯣꯏꯔꯝꯗꯧ ꯃꯥꯜꯂꯤ
ꯆꯍꯤꯁꯦ ꯅꯪ ꯈꯣꯟꯖꯦꯜꯁꯤꯒ ꯍꯥꯏꯔꯨꯔꯗꯤ ꯑꯥ ꯇ꯭ꯋꯦꯟꯇꯤꯒꯅꯦ ꯇ꯭ꯋꯦꯟꯇꯤ ꯑꯩꯠ ꯅꯥꯢꯟ ꯑꯗꯨꯃꯥꯏꯅꯒ ꯍꯥꯏꯒꯗ꯭ꯔꯥ
ꯆꯨꯝꯃꯛꯀꯗꯧꯔꯦ
ꯑꯦ ꯁꯦꯡꯕꯗ ꯀꯌꯥ ꯁꯨꯔꯒꯦ
ꯆꯍꯤꯖꯦ ꯑꯩꯈꯣꯏꯖꯦ ꯑꯁ ꯈꯪꯗꯦꯗ ꯄ꯭ꯔꯤꯊꯤꯕꯤꯁꯤꯗ ꯆꯍꯤ ꯃꯤꯑꯣꯏꯕꯅ ꯍꯤꯡꯕꯗ ꯆꯍꯤ ꯇꯪꯈꯥꯏ ꯍꯥꯏꯕꯁꯤꯗꯤ ꯆꯟꯖꯤꯜꯂꯛꯑꯕꯅꯤꯗ ꯑꯈꯣꯏꯗꯤ ꯑꯥ ꯂꯥꯏꯕꯛ ꯊꯤꯕ ꯍꯥꯏꯒꯗ꯭ꯔꯥ ꯂꯥꯏꯕꯛ ꯐꯕ ꯍꯥꯏꯒꯗ꯭ꯔꯥ ꯂꯩꯁꯥ ꯑꯣꯏꯍꯧꯕ ꯍꯥꯏꯗ
ꯐꯖꯔꯦ ꯇꯪꯈꯥꯢ ꯆꯪꯖꯜꯂꯦꯕ
ꯑꯁ ꯇꯪꯈꯥꯏꯐꯧ ꯍꯦꯜꯂꯕ꯭ꯔ ꯈꯪꯗꯦꯗ
ꯁꯦꯟꯆꯨꯔꯤꯒꯤ ꯇꯪꯈꯥꯢꯔꯣ ꯍꯥꯏꯖꯦ
ꯑꯁ ꯑꯈꯣꯏꯗꯤ ꯖꯄꯥꯟ ꯂꯥꯟ ꯀꯔꯤ ꯂꯥꯟ ꯂꯣꯢ ꯊꯦꯡꯅꯔꯕ ꯉꯥꯛ ꯇꯅꯤꯅꯦ ꯑꯗꯨꯀꯥꯟꯒꯤ ꯌꯣꯠꯗꯧꯅ ꯂꯤꯡꯉꯕꯅꯦ ꯑꯈꯣꯏꯗꯤ
ꯑꯗꯨꯗꯤ ꯑꯗꯨꯗꯤ ꯅꯤꯅꯦꯅꯤꯅꯦ
ꯑꯁ ꯅꯤꯅꯦꯅꯦ
ꯅꯤꯅꯦ ꯅꯤꯅꯦ ꯑꯗꯨꯗꯤ
ꯅꯤꯅꯦ ꯅꯦ ꯂꯣꯛ ꯊꯨꯡꯕ ꯃꯥꯜꯂꯤ ꯏꯅꯥꯎ ꯏꯕꯨꯡꯉꯣꯖꯦ
ꯊꯨꯡꯉꯤ ꯊꯨꯡꯉꯤ ꯊꯨꯡꯉꯤ
ꯍꯤꯗꯥꯛ ꯆꯥꯎ ꯀꯣ ꯍꯤꯗꯥꯛ ꯆꯥꯎ
ꯆꯥꯒꯦ ꯆꯥꯒꯦ ꯅꯍꯥꯟ ꯅꯣꯡ ꯃꯔꯛꯇ ꯕꯣꯜ ꯁꯥꯟꯅꯧꯕ ꯑꯗꯨ ꯑꯗꯨꯒꯤꯅꯤꯗ
ꯅꯣꯡ ꯃꯔꯛꯇ ꯕꯣꯜ ꯁꯥꯟꯅꯔꯤꯁꯤꯅꯗꯤ ꯎꯝ ꯇꯔꯥ ꯍꯥꯏꯒꯠꯄꯗ ꯉꯥꯏꯔꯤꯕ꯭ꯔꯥ ꯀꯩꯅꯣ
ꯅꯠꯇꯤꯌꯦ ꯇꯣꯔꯅꯥꯃꯦꯟ ꯇꯣꯔꯅꯥꯃꯦꯟꯅꯦ ꯑꯗꯨꯅ ꯊꯣꯛꯄꯗꯣ ꯑꯦ ꯁꯥꯟꯅꯔꯒ ꯂꯦꯞꯄꯗꯣ ꯌꯥꯗꯕꯩꯅꯦ ꯑꯩ ꯇꯣꯔꯅꯥꯃꯦꯟ ꯁꯥꯟꯅꯕꯩꯅꯦ
ꯁꯥꯇꯤꯟ ꯄꯥꯏꯔ ꯁꯥꯅ ꯌꯥꯗ꯭ꯔꯣ
ꯁꯥꯇꯤꯟꯗꯣ ꯄꯥꯏꯔꯒ ꯌꯥꯔꯗꯤ ꯑꯩꯕꯨ ꯁꯥꯟꯅꯔꯣꯏꯗ꯭ꯔꯣ ꯌꯥꯗꯕꯩꯅꯦ ꯁꯥꯟꯅꯗ꯭ꯔꯤꯁꯦ
ꯌꯥꯗꯕ ꯄꯣꯠꯇꯣ ꯌꯥꯅꯕ ꯑꯅꯧꯕ ꯄꯨꯊꯣꯑꯣꯅꯦ
ꯑꯁ
ꯔꯦꯟꯀꯣꯠ ꯀꯥꯞꯈꯥꯏꯔꯦꯗꯅ
ꯎꯝ ꯃꯗꯨ ꯀ꯭ꯌꯥ ꯀꯩꯗꯧꯗꯦꯗ
ꯋꯥꯇꯔ ꯄ꯭ꯔꯨꯞꯅꯒ ꯎꯞꯇꯅ ꯁꯦꯒꯥꯏꯗꯅ ꯀꯣꯛꯇꯒ ꯌꯦꯠꯇꯅ ꯁꯥꯟꯅꯧꯅꯦ
ꯄꯨ ꯌꯥꯔꯗꯤ ꯑꯁꯇꯤ ꯅꯨꯡꯉꯥꯏꯒꯅꯤꯗ
ꯌꯥꯗꯕ ꯄꯣꯠꯇꯣ ꯌꯥꯅꯕ ꯍꯣꯠꯅꯒꯗꯕꯅꯤ ꯀꯅꯥ ꯈꯪ ꯑꯁ ꯑꯁꯤꯒꯤ ꯁꯤꯒꯤ ꯀꯣꯛꯁꯤꯗꯤ ꯌꯥꯝ ꯐꯩꯅꯦꯅ ꯃꯤ ꯂꯣꯏꯅꯃꯛ ꯇꯝꯅꯔꯛꯀꯗ꯭ꯔꯥ ꯀꯅꯥ ꯈꯪ ꯁꯤꯗꯤ ꯌꯥꯝ
ꯎꯝ ꯍꯣꯏꯅꯦ ꯗꯨꯃꯥꯏꯅ ꯍꯥꯏꯔꯛꯑꯗꯤ ꯐꯩꯌꯦ ꯑꯁ ꯑꯁꯤ ꯑꯉꯥꯡꯖꯤꯕꯨ ꯉꯥꯎꯕ꯭ꯔꯨꯅꯦ ꯅꯠꯇꯦꯕ ꯑꯁꯤ ꯑꯉꯥꯡꯖꯤꯕꯨ ꯉꯥꯎꯕ꯭ꯔꯅꯦ ꯑꯁꯨꯃꯥꯏꯅ ꯇꯧꯔꯒ ꯁꯥꯟꯅꯩꯖꯤꯕꯣ ꯍꯥꯏꯔꯛꯄꯗꯨꯗꯤ ꯑꯗꯨꯅ ꯀꯃꯥꯏꯅ ꯇꯧꯕ
ꯑꯗꯨ ꯍꯥꯏꯔꯛꯑꯕ ꯑꯩꯉꯣꯟꯗ ꯂꯣ ꯇꯧꯒꯦ ꯑꯩ ꯑꯩ ꯀꯥꯎꯟꯁꯤꯂꯤꯡ ꯐꯖꯅ ꯄꯤꯒꯦ ꯑꯩ
ꯊꯥꯖꯔꯤꯗ ꯌꯥꯝ ꯌꯥꯝ ꯃꯥꯜꯂꯤꯗ ꯌꯥꯝ ꯃꯥꯜꯂꯤꯗ ꯏꯅꯦꯖꯦ ꯏꯅꯦꯖꯦ ꯌꯥꯝ ꯃꯥꯜꯂꯤꯗ
ꯅꯤꯅꯦ ꯂꯩ ꯀꯩꯝ ꯋꯥꯒꯅꯣ ꯅꯦꯅꯦꯅ ꯇꯧꯕ ꯊꯕꯛꯇ ꯌꯥꯗꯕ ꯑꯃꯠꯇ ꯂꯩꯇꯦ
ꯍꯥꯏꯁ ꯅꯤꯅꯦ ꯂꯩꯔꯗꯤ ꯂꯣꯏ ꯌꯥꯔꯤꯗꯨꯅꯤꯅꯦ
ꯍꯧꯖꯤꯛ ꯀꯥꯟꯅꯤꯅꯦ ꯌꯥꯝ ꯆꯠꯅꯩꯗꯨꯗꯤ
ꯑꯩꯗꯤ ꯑꯩꯗꯤ ꯊꯦꯡꯅꯗ꯭ꯔꯤ ꯈꯪꯗꯦ
ꯊꯦꯡꯅꯔꯝꯃꯔꯣꯏ
ꯊꯦꯡꯅꯗ꯭ꯔꯤꯌꯦ ꯑꯁꯦꯡꯕ ꯐꯥꯒꯤꯒꯤ ꯇꯥꯏꯞꯇꯒꯤ ꯑꯦ
ꯑꯩ ꯑꯩ ꯑꯩ ꯊꯦꯡꯅꯔꯤꯁꯤꯗꯤ ꯍꯧꯖꯤꯛ ꯑꯗꯨꯅ ꯑꯩꯅ ꯌꯥꯅꯕ ꯁꯤꯟꯒꯦꯕ ꯀꯣ ꯏꯅꯥꯎꯒꯤ
ꯑꯩ ꯊꯦꯡꯅꯔꯦ ꯅꯦꯅꯦꯕꯨꯗꯤ ꯊꯦꯡꯅꯔꯦꯗꯅ ꯅꯦꯅꯦꯅ ꯑꯍꯥꯟꯕꯅꯤꯗꯅ
ꯊꯤ ꯅꯦꯅꯦ ꯂꯩꯀꯣ ꯅꯦꯅꯦ ꯂꯩꯀꯣ
ꯍꯣꯏꯕ ꯅꯦꯅꯦꯗꯨ ꯂꯩꯔꯣꯕ ꯑꯗꯨ ꯑꯁꯦꯡꯕꯗ ꯀꯌꯥ ꯁꯨꯔꯒꯦꯕ
ꯑꯩꯔꯣ ꯅꯪ ꯉꯁꯥꯏ ꯍꯥꯏꯕꯗꯨ ꯆꯨꯝꯃꯦ
ꯑꯩꯠ ꯅꯥꯏꯟ
ꯇ꯭ꯋꯦꯟꯇꯤꯟ ꯑꯥ
ꯎꯝ
ꯈꯣꯟꯖꯦꯜꯅ ꯍꯦꯟꯅ ꯑꯍꯟ ꯑꯣꯏꯕꯩ ꯋꯥꯅꯤꯗ ꯏꯁ ꯑꯥ ꯈꯣꯟꯖꯦꯜꯅ ꯑꯍꯟ ꯑꯣꯏꯅ ꯎ ꯇꯥꯕꯩ ꯋꯥꯅꯦ ꯌꯦꯡꯕꯗꯗꯤ ꯑꯦ
ꯌꯦꯡꯕꯗꯗꯤ ꯑꯁ ꯑꯩꯈꯣꯏ ꯂꯦꯡꯒ ꯃꯥꯜꯂꯝꯗꯣꯏꯔꯣ
ꯎꯝ ꯅꯣꯏꯗꯒꯤ ꯑꯉꯥꯡ ꯃꯥꯜꯂꯝꯒꯗ꯭ꯔꯥ ꯈꯪꯗꯦ
ꯑꯥꯏꯁ ꯑꯈꯣꯏꯗꯩ ꯍꯦꯟꯅ ꯑꯉꯥꯡ ꯃꯥꯜꯂꯗꯤ ꯎꯝ
ꯑꯣꯍꯣ ꯊꯥꯖꯗꯕꯁꯦ ꯄꯥꯞ ꯌꯥꯝ ꯆꯥꯎꯏ ꯍꯥꯏꯕꯅꯤꯀꯣ
ꯊꯥꯖꯗꯦꯅꯦ ꯑꯦ ꯗꯤ꯬ꯄꯤ ꯊꯝꯃꯤꯔꯣ ꯅꯪ ꯂꯣ
ꯃꯥꯅꯤ
ꯑꯗꯨꯗꯤ ꯅꯪ ꯆꯍꯤꯗꯨꯅꯤ ꯑꯗꯨꯝ ꯂꯩꯗꯣ ꯃꯥꯜꯂꯤꯗꯣ ꯑꯉꯥꯡ ꯀꯥꯏꯅ ꯗꯠ
ꯑꯩ ꯑꯉꯥꯡ ꯌꯦꯡꯕꯗꯗꯤ ꯃꯥꯟꯂꯝ ꯃꯥꯗꯣꯏꯅꯦ ꯑꯗꯣ
ꯃꯥꯟꯗ꯭ꯔꯅꯦ ꯑꯗꯣ ꯑꯗꯨꯕꯨ ꯅꯦꯅꯦ ꯅꯦꯅꯦ ꯃꯥꯟꯕ꯭ꯔꯥꯅꯦ
ꯅꯤꯅꯦ ꯅꯠꯇ꯭ꯔꯦ ꯅꯤꯅꯦ ꯅꯠꯇ꯭ꯔꯦ ꯆꯤꯆꯦꯅ ꯀꯣꯡꯗꯣꯏꯁꯦ ꯑꯩꯅ ꯅꯤꯅꯦ ꯅꯠꯇꯦ ꯆꯤꯆꯦ ꯇꯥꯔꯛꯑꯦ
ꯃꯤꯡꯊꯣꯟ ꯑꯅꯤ ꯐꯪꯉꯕ ꯑꯣ
ꯑꯣꯟ ꯅꯣ ꯀꯃꯥꯏ ꯇꯧꯅꯤ ꯅꯤꯅꯦꯗꯣ ꯇꯣꯛ ꯑꯗꯝꯅꯤ ꯆꯤꯆꯦ ꯆꯤꯆꯦ
ꯅꯪ ꯑꯅꯤꯃꯛ ꯀꯧꯅꯤꯡꯁꯨ ꯀꯩꯝ ꯈꯟꯗꯦ ꯆꯦ ꯀꯧ
ꯆꯦꯅꯦ ꯀꯧꯔꯅꯤ ꯑꯗꯨꯗꯤ ꯆꯦꯅꯦ ꯑꯅꯤꯃꯛ ꯍꯩꯁ ꯌꯥꯏꯅꯦ ꯆꯦꯅꯦ ꯆꯦꯅꯦ
ꯎꯝ ꯀꯅꯥꯝꯇ ꯁꯤꯁꯨ ꯀꯧꯅꯕ ꯂꯩꯔꯝꯃꯣꯏ ꯑꯗꯨꯅꯦ ꯑꯩꯈꯣꯏꯗꯤ ꯑꯍꯥꯟꯕ ꯑꯍꯥꯟꯕ ꯉꯥꯛꯇ ꯄꯨꯊꯣꯛꯑꯗꯝꯅꯤ ꯌꯦꯡꯉꯣ
ꯀꯩꯅꯣ ꯍꯧꯖꯤꯛ ꯐꯥꯎꯕ ꯑꯗꯨꯝ ꯂꯩꯁꯥꯔ ꯂꯩꯁꯤꯅ ꯀꯩꯒꯤꯅꯣ ꯀꯩꯗꯧꯍꯧꯔꯤꯅꯣ
ꯀꯩ ꯀꯥꯟꯗꯕꯗ ꯋꯥꯅꯕ ꯁꯤ ꯅꯨꯡꯉꯥꯏꯇ꯭ꯔꯣ ꯆꯥꯅꯤꯡꯉ ꯆꯥ ꯄꯥꯏꯅꯤꯡꯉ ꯄꯥꯏ ꯀꯣꯏꯅꯤꯡꯉ ꯀꯣꯏ
ꯅꯨꯡꯉꯥꯏꯔꯝꯅꯤꯕ ꯑꯗꯣ ꯀꯩꯅꯣꯝꯃꯗꯤ ꯊꯣꯛꯑꯝꯒꯗꯧ ꯃꯥꯜꯂꯤꯗ ꯀꯩꯒꯤꯅꯣꯕ
ꯊꯣꯛꯇꯦꯗ ꯀꯥꯔꯤꯝꯇ ꯊꯣꯛꯇꯦ
ꯀꯩꯝ ꯈꯪꯅꯕꯒ ꯂꯩꯔꯛꯇ꯭ꯔꯕꯣ ꯍꯥꯏꯖꯤꯕꯣ
ꯑꯁ ꯀꯩ ꯀꯥꯟꯗꯕꯗ ꯋꯥꯏ ꯁꯪꯗꯦꯃꯤ ꯋꯥ ꯌꯥꯝ ꯌꯥꯝꯃꯦꯕ
ꯀꯩꯅꯣ ꯍꯥꯏꯖꯤꯕꯣ
ꯑꯃꯨꯛ ꯈꯝꯕꯜꯂꯛꯀꯅꯤ ꯑꯃꯨꯛ ꯈꯠꯅꯅꯤ ꯑꯃꯨꯛ ꯂꯥꯎꯅꯅꯤ ꯑꯃꯨꯛ ꯀꯞꯅꯅꯤ ꯑꯩ ꯍꯩꯅꯗꯦ ꯇꯜꯂꯦ꯫
ꯍꯌꯦꯡꯋꯥꯏꯕꯧ ꯑꯗꯨꯃꯥꯏꯅ ꯂꯩ ꯌꯥꯒꯗ꯭ꯔꯣ ꯍꯥꯏꯁꯦ꯫
ꯌꯥꯅꯤ ꯀꯩ
ꯎꯝ
ꯃꯥꯗ꯭ꯔ ꯇꯦꯔꯦꯁꯥ ꯑꯣꯜꯂꯗꯝ
ꯑꯣ ꯃꯥꯏ ꯒꯣꯠ꯫